ꯎꯝ ꯋꯥꯔꯤꯗꯣ ꯑꯃꯨꯛ ꯍꯥꯏꯔꯣ
ꯐꯣꯂꯣ ꯕꯦꯛ ꯇꯧꯕ ꯐꯣꯂꯣ ꯇꯧꯕ ꯑꯗꯨꯗꯒꯤ ꯊꯛꯑꯦ ꯈꯪꯅꯕꯗꯣ ꯃꯣꯏꯗꯤ ꯑꯗꯨꯃꯥꯏꯅ ꯇꯧꯋꯦꯕ ꯑꯗꯨꯗꯣ ꯌꯥꯝ ꯆꯤꯛ ꯑꯣꯏ ꯑꯩꯗꯤ ꯄꯥꯝꯗꯦ
ꯎꯝ ꯅꯨꯄꯤ ꯂꯩꯥꯏꯗ꯭ꯔꯗꯤ ꯌꯥꯔꯣꯏ ꯍꯡ
ꯃꯤꯅ ꯄꯨꯔꯒ
ꯍꯥꯏ ꯈꯪꯅꯕꯗꯣ ꯀ꯭ꯔꯤ ꯀꯣꯏꯗ꯭ꯔꯤꯀꯥꯟꯗ ꯀꯣꯏꯕ ꯃꯣꯏꯗꯣ
ꯎꯝ
ꯈꯪꯗꯦ ꯅꯨꯄꯤ ꯂꯩꯗ꯭ꯔꯗꯤ ꯂꯩꯕ ꯉꯝꯗꯕ꯭ꯔꯥ ꯈꯪꯗꯦ ꯅꯨꯄꯥꯁꯤꯡꯁꯦ
ꯎꯝ ꯑꯩꯔꯠꯇ꯭ꯔꯦꯁꯤꯆꯔ
ꯄꯥ ꯑꯃꯕꯨ ꯀꯣꯜ ꯇꯧꯋꯕ ꯑꯗꯣ ꯃꯥꯅ ꯑꯦ ꯁꯤ ꯋꯥꯔꯤ ꯊꯣꯛ ꯊꯣꯛꯑꯦꯕ ꯔꯤꯂꯦꯁꯟꯁꯤꯒꯤ꯫ ꯑꯗꯣ ꯑꯩꯅ ꯅꯨꯄꯥꯗꯤ ꯎꯝ ꯑꯩꯉꯣꯟꯗꯗꯤ ꯁꯥꯟ ꯊꯤꯔ ꯗꯣ ꯋꯥꯡꯉꯗꯤ ꯑꯗꯨꯝ ꯌꯥꯏꯌꯦꯅ ꯍꯥꯏꯕꯗꯣ ꯃꯥꯅ ꯅꯪꯒꯤ ꯅꯨꯄꯥꯗꯣ ꯅꯪ ꯅꯪꯅ ꯄꯥꯝꯕꯗꯣ ꯐꯪꯕ ꯑꯣꯏꯔꯣ꯫ ꯅ ꯍꯥꯏꯕ ꯃꯥꯗꯣ꯫
ꯀꯅꯥꯅꯣ ꯈꯪꯗꯕ
ꯈꯪꯗꯦ ꯍꯣꯏ꯫
ꯎꯝ ꯑꯈꯣꯏꯔ
ꯎꯝ ꯅꯠꯇ ꯇ꯭ꯔꯥꯏꯞ ꯑꯇꯣꯞꯄꯅꯤ꯫
ꯎꯝ꯫
ꯍꯝ ꯍꯝ ꯍꯝ꯫
ꯑꯩꯗꯣ ꯀꯔꯤ ꯗ꯭ꯔꯦꯁ ꯁꯦꯠꯁꯦꯔ ꯈꯟꯕꯗ ꯋꯥꯔꯤꯅꯦ꯫
ꯏꯁ ꯌꯃꯥꯟꯕꯒꯤ ꯀꯣ ꯅꯪꯗꯣ꯫
ꯑꯗꯨ ꯅꯠꯇꯦꯕ꯫ ꯗ꯭ꯔꯦꯁꯁꯨ ꯁꯦꯠꯄ ꯇꯟꯕ ꯇꯤ ꯁꯥꯔꯠ ꯑꯃ ꯁꯦꯠꯂꯒ ꯈꯣꯡꯒ꯭ꯔꯥꯎ ꯑꯗꯨꯝ ꯁꯦꯠꯈ꯭ꯔꯒꯦ꯫
ꯁꯦꯠꯅꯤꯡꯉꯥꯏ ꯂꯧꯅꯤꯡꯉꯦ꯫
ꯃꯄꯥꯟꯅꯒꯤꯁꯨ ꯎꯝ ꯆꯔꯣꯡꯗꯒꯤꯁꯨ꯫ ꯎꯝ ꯃꯅꯨꯡꯗ ꯁꯦꯠꯅꯤꯉꯥꯏꯁꯨ ꯄꯥꯝꯃꯦ꯫ ꯑꯁ ꯂꯧꯅꯤꯡꯕ ꯌꯥꯝꯃꯥꯟꯈ꯭ꯔꯦ ꯑꯩꯁꯦ꯫ ꯈꯣꯡꯎꯞꯁꯨ ꯂꯥꯎꯅꯤꯡꯉꯦ꯫
ꯌꯥꯝ ꯕꯤꯖꯤ ꯑꯣꯏꯀꯣ ꯅꯪꯁꯦ꯫
ꯍꯧꯖꯤꯛꯁꯨ ꯗꯦꯚꯠꯅ ꯂꯥꯎꯕꯅ ꯂꯣꯏꯔꯦ ꯂꯣꯏꯔꯦꯗꯣ꯫ ꯍꯥ
ꯁꯥꯕ꯭ꯔꯥ ꯅꯪ ꯌꯣꯝꯗꯣ꯫
ꯁꯥꯏꯍꯦ꯫
ꯁꯟꯗꯦꯗ ꯑꯩꯈꯣꯏꯗꯣ ꯀꯩꯏ ꯇꯧꯁꯦꯔꯥ꯫
ꯀꯩꯅꯣꯝ ꯆꯥꯃꯤꯟꯅꯁꯤꯗꯅ꯫
ꯌꯥꯒꯗ꯭ꯔꯣ ꯅꯪꯗꯨ꯫
ꯑꯩꯗꯤ ꯑꯣꯐ ꯑꯣꯏꯔꯦꯗꯅ ꯁꯟꯗꯦꯗꯤ꯫
ꯎꯝ ꯑꯗꯨꯅꯦ ꯃꯇꯝ ꯂꯥꯏꯔꯣꯏꯕ꯫ ꯎꯝ꯫
ꯍꯥꯏꯕꯗꯤ꯫
ꯎꯝ
ꯎꯝ꯫ ꯇꯧꯔꯁꯤ ꯇꯧꯔꯁꯤ ꯁꯟꯗꯦꯗ꯫
ꯑꯥ꯫ ꯑꯦ
ꯀꯔꯤꯒꯤ ꯁꯥ ꯆꯥꯁꯤꯔꯥ꯫
ꯑꯗꯨꯝꯌꯥꯏꯗ ꯌꯦꯟ ꯅꯠꯇꯔꯗꯤ ꯌꯥꯅꯤ꯫
ꯍꯣ ꯌꯦꯟ ꯌꯦꯗꯤ ꯆꯥꯅꯤꯡꯗꯦ ꯑꯩꯗꯤ꯫ ꯊꯨꯝꯕꯒꯨꯝ ꯇꯥꯎꯋꯦ ꯌꯦꯟꯗꯣ꯫ ꯄꯣꯛꯔ ꯕꯤꯐ ꯄꯨ꯭ꯔꯥ ꯊꯣꯡꯉꯒ ꯆꯥꯁꯦ
ꯍꯣ ꯆꯥꯖꯔꯥ ꯁ ꯆꯥ ꯆꯔꯥ
ꯐꯖꯅ ꯇꯥꯗꯦ ꯅꯈꯣꯟꯗꯣ ꯇꯔꯕ
ꯑ ꯎ ꯇꯃꯦꯜ ꯇ꯭ꯔꯤ
ꯁꯥꯏ ꯁꯥꯒꯅꯨꯍꯦ ꯅꯍꯥꯡꯁꯦ
ꯆꯛꯅꯤꯡꯕꯅ ꯏꯁ ꯏꯁꯩ ꯇꯥꯕꯅ ꯂꯣꯏꯔꯦ ꯑꯩ
ꯏꯁꯥꯏ ꯇꯥꯕꯁꯤꯗꯤ ꯇꯥꯕꯁꯤꯗꯤ
ꯑ ꯑꯣ ꯅꯨꯄꯤ ꯑꯃ ꯀꯣ ꯙꯏꯅꯥ ꯀꯅꯥꯔ ꯅꯣꯏꯒꯤ ꯆꯥꯔꯆ ꯆꯥꯔꯆꯇ ꯀꯥꯃꯤꯟꯅꯕ ꯅꯨꯄꯤ ꯑꯃ ꯍꯥꯏꯌꯦ ꯅꯪ ꯃꯔꯥꯛ ꯃꯔꯥꯛ ꯍꯇꯥ ꯕꯤꯦꯊꯦꯜ ꯗꯖ꯭ꯔꯔꯖꯇ ꯀꯣ ꯏꯁꯥ ꯁꯛꯑꯅ ꯍꯥꯏꯕꯗꯣ ꯀꯥꯎ ꯅꯦ ꯀꯅꯥ ꯍꯥꯏꯔ ꯗꯥꯩꯅꯥꯔ ꯩꯅꯥꯁꯦ ꯊꯦꯜ ꯕꯤꯊꯦꯜꯅꯤꯀꯣ
ꯃꯥꯅꯦ ꯃꯥꯅꯦ
ꯎ ꯙꯏꯅꯥ ꯍꯥꯏꯕ ꯅꯠꯇꯦ ꯊꯣꯡ ꯍꯥꯏꯕꯅꯦ ꯃꯤ ꯑꯃꯅꯀꯣ ꯃꯤ ꯑꯃ ꯃꯤ ꯑꯃꯅ ꯅꯨꯄꯤ ꯑꯃꯅ ꯑꯩ ꯀꯥꯎꯈ꯭ꯔꯦ ꯀꯅꯥ ꯀꯅꯥꯔ ꯍꯥꯏꯕꯗꯣ
ꯎꯝ
ꯅꯪꯁꯦ ꯅꯣꯏꯒꯤ ꯆꯔꯆꯇ ꯏꯁꯥ ꯃꯔꯛ ꯃꯔꯥꯛꯛꯇ ꯁꯥꯔꯦ ꯍꯥꯏꯕꯅꯤ ꯍꯥꯏꯕ
ꯍꯖꯒ
ꯁꯥꯏ ꯋꯥ ꯍꯩꯕ꯭ꯔꯣ ꯅꯪꯁꯨ ꯑꯩꯁꯨ ꯇꯥꯅꯤꯡꯉꯦ
ꯍꯥꯏ ꯇꯦꯗ ꯍꯥꯏꯕꯒꯤ ꯁꯛꯄ ꯅꯠꯇꯦꯗ
ꯎꯝ ꯑꯣ ꯅꯪꯒꯤ ꯑ ꯏ ꯆꯦꯒ ꯅꯪꯤ ꯆꯤ ꯆꯦꯒ ꯑꯗꯨꯋꯦ ꯇꯥꯎꯋꯦ ꯍꯥꯏꯅꯦ
ꯀꯗꯥꯏꯗ ꯑꯔꯥꯡ ꯑꯦ
ꯑꯁ ꯌꯥꯝ ꯁꯥꯔꯀꯥꯟꯗ ꯁꯣꯛꯁ ꯁꯦꯠꯀꯅꯤ ꯍꯥꯏꯕ꯭ꯔꯣ ꯃ ꯑꯣꯖꯥ
ꯁ ꯂꯨꯝ
ꯁꯦꯔꯅꯣꯍꯦ ꯁꯦꯠꯂꯅꯨꯍꯦ ꯌꯥꯝ ꯁꯥꯔ ꯀꯥꯟꯁꯤꯗ
ꯁꯇꯤꯅꯤ ꯄꯥꯏꯕ꯭ꯔꯥ ꯄꯥꯏꯗꯕ꯭ꯔꯥ ꯈꯪꯗꯦ
ꯅꯣꯏ ꯇꯣꯅ ꯆꯥꯠꯀꯦꯔ ꯈꯣꯡꯣꯡꯅ ꯆꯥꯠꯀꯦꯔ
ꯑꯣꯇꯣ ꯆꯠꯇꯣꯏꯅꯦ ꯑꯣꯇꯣ ꯆꯠꯂꯁꯨ ꯃꯥ ꯃꯥ ꯂꯩꯅꯤꯡꯕꯗꯨ ꯊꯤꯗꯣꯏꯅꯦ ꯑꯟꯗꯔꯕꯨꯒꯔ
ꯎꯝ ꯑꯣꯦ ꯅꯨꯄꯥ ꯑꯃ ꯑꯣꯏꯑ ꯑꯩꯈꯣꯏꯒꯤ ꯅꯅꯥꯦꯕꯔ
ꯀꯅꯥ ꯍꯥꯏꯕ
ꯅꯅꯥꯦꯕꯔꯒꯤ ꯅꯨꯄꯥ ꯑꯃ ꯑꯣꯏ ꯍꯥꯏꯕ ꯑꯞꯁꯇꯌꯥ ꯎꯝ ꯔꯥꯏꯒ ꯁꯥꯟꯅꯔꯦ ꯅꯨꯡ ꯔꯣꯏꯒ
ꯅ
ꯅꯦꯠꯋꯔꯛ ꯐꯠꯇꯦꯍꯦ ꯑꯩꯈꯣꯏꯒꯤꯁꯦ ꯎꯝ
ꯑꯩꯒꯤ ꯑꯥꯎ ꯇꯣ ꯐꯦꯔ ꯁꯤ
ꯀꯣ ꯂꯥꯛꯄ ꯃꯥꯜꯂꯦ ꯅꯪꯒꯤꯗꯣ ꯇꯥꯕ꯭ꯔꯣ
ꯇꯥꯏ ꯇꯥꯏ ꯗꯦꯕꯤꯠꯅꯀꯣ ꯇꯧꯔꯛꯄꯁꯤꯗꯤ ꯂꯣꯏꯔꯦ
ꯎꯝ ꯎꯝ ꯌꯥꯝ ꯕꯤꯖꯤ ꯑꯣꯏꯕ꯭ꯔꯣ ꯅꯪꯗꯣ
ꯑꯩ ꯊꯣꯛꯈ꯭ꯔꯅꯤ ꯍꯧꯖꯤꯛ ꯉꯥꯏꯈꯣꯛ ꯂꯣꯏꯁꯤꯜꯂ
ꯊꯤꯡꯕ꯭ꯔꯥ ꯊꯤꯡꯕ꯭ꯔꯣ ꯍꯧꯖꯤꯛ ꯆ
ꯆꯤꯟꯗ ꯆꯤꯟꯗ
ꯊꯦꯡꯕ꯭ꯔꯥ ꯍꯥꯏꯕ
ꯊꯦꯡ ꯗꯦꯕ
ꯎꯝ ꯅꯪ ꯆꯨꯁ ꯀꯗꯕ ꯎꯗꯕ ꯀꯨꯏꯔꯦ ꯍꯞꯇꯥ ꯑꯅꯤꯔ ꯑꯍꯨꯝꯔ ꯁꯔꯤꯀꯣ
ꯎꯝ
ꯅꯪ ꯆꯥꯔꯖ ꯂꯥꯛꯄꯗꯣ ꯑ ꯗꯦꯠ ꯀꯌꯥꯒꯤ ꯁꯟꯗꯤꯗꯔ ꯀꯥꯎꯈ꯭ꯔꯦ ꯑꯗꯔꯁ ꯗꯦ ꯁꯤꯗ ꯅꯠꯇꯦꯀꯣ ꯗꯦ ꯐꯥꯗꯔꯁ ꯗꯦ ꯂꯥꯛꯑꯦ ꯐꯗꯔꯁ ꯂꯥꯁ ꯂꯥꯁ ꯁꯟꯗꯦꯗꯣ ꯐꯥꯗꯔꯁ ꯗꯦ ꯂꯥꯁꯇꯅ ꯑ ꯑꯣ ꯑ ꯑ ꯑꯣ ꯍꯞꯇꯥ ꯑꯅꯤ ꯑꯍꯨꯝ ꯑꯣꯏꯔꯦ ꯑꯍꯣꯝ ꯁꯔꯦ ꯎꯗꯕ ꯑꯦ ꯀ꯭ꯔꯣꯖ꯭ꯔꯦꯛ ꯑꯁ ꯈꯪꯗꯦꯗ ꯍ ꯍ ꯍꯣꯏ ꯐꯣꯟ ꯇꯧꯕ ꯂꯣꯏꯔꯗꯤ ꯑꯃꯨꯛ ꯇꯨꯝꯔꯅꯤ ꯑꯩꯗꯤ ꯇꯨꯝꯅꯤꯡꯕ ꯍꯥꯎꯔꯦ ꯗꯦꯖꯤ ꯁꯟ ꯍꯥꯎꯕꯒꯤ
ꯍꯥꯏꯗꯤꯗꯤ ꯁꯤ ꯁꯟꯒꯤ ꯃꯇꯝ ꯂꯩꯇ꯭ꯔꯦ ꯆꯥꯕ ꯂꯣꯏꯔꯅꯤ ꯍꯦꯛ ꯁꯤꯩꯅ ꯀꯅꯦ
ꯎꯝ
ꯒꯗ꯭ꯔꯦ ꯁꯤꯦ ꯑꯣ ꯇꯑꯁꯤ
ꯌꯦꯡꯁꯦ ꯄꯨꯠꯇꯣ ꯊꯔꯥ ꯑꯣ ꯎꯆꯦꯗ
ꯗꯤꯑꯣ ꯑꯦꯕꯤꯗꯤꯑꯣ ꯀꯔꯕ ꯉꯔꯦ ꯉꯔꯦ
ꯔꯟꯖꯤꯅ ꯀꯣꯜ ꯇꯧꯔꯛꯏꯦ
ꯎꯝ
ꯆ ꯇꯈ꯭ꯔꯦ
ꯍꯣꯔꯦꯟ ꯇꯧꯔꯁꯤ ꯂꯣꯏꯔꯕ
ꯎꯝ ꯊꯣꯛꯄ꯭ꯔꯥ ꯍꯧꯖꯤꯛꯇꯤ
ꯎꯝ ꯊꯣꯛꯑꯦ ꯂꯝꯄꯥꯛ ꯀ ꯌꯧꯔꯦ ꯔꯤ ꯑ ꯁꯥꯏꯍꯦ ꯅꯨꯡꯁꯥꯕꯨꯗꯤ ꯀꯟꯗꯦ ꯑꯗꯨꯕꯨ
ꯎꯝ ꯣꯂꯥꯏꯒ ꯗꯦꯕꯤꯠ
ꯎꯝ ꯑꯩꯅ ꯗꯦꯚꯠ ꯑꯣꯏꯗꯣꯏꯕ ꯑꯩꯅ ꯗꯦꯚꯠꯅꯦꯃꯥꯟꯅꯕ ꯋꯥꯂ
ꯑꯩꯅ ꯀꯩꯒꯤꯗ ꯀꯣꯂ ꯑꯣꯏꯗꯣꯏꯅ ꯑꯩ ꯄꯤꯛ꯭ꯔꯕ
ꯃꯥꯒꯤ ꯃꯤꯡꯗꯤ ꯗꯦꯕꯤꯠ ꯑꯣꯏꯈ꯭ꯔꯦ
ꯎꯝ ꯑꯣ ꯇ
ꯑꯥ
ꯑꯣꯅꯥ ꯇꯥꯏꯅꯔꯦ
ꯑ ꯃꯤꯍꯤꯡ ꯊꯣꯛꯄ ꯅꯨꯄꯥ
ꯂꯥꯏ ꯗꯤꯛ ꯗꯤꯛ ꯇꯧꯔꯒꯖ ꯑꯂꯤ
ꯁꯟꯁꯀ꯭ꯔꯤꯟꯗꯣ ꯐꯖꯅ ꯇꯥꯏꯔꯣ ꯍꯥꯏꯌꯣ
ꯑ ꯁꯟꯁꯀ꯭ꯔꯤꯟꯁꯨ ꯂꯩꯅꯤꯡꯗꯦ ꯑꯩꯒꯤ ꯑꯩꯒꯤ ꯑꯗꯨꯝ ꯇꯩꯌꯦ ꯑꯃ ꯍꯟꯗꯛ ꯄꯩꯁꯥ ꯐꯪꯕꯗꯨ ꯑꯩ ꯁꯁꯄꯦꯟ ꯑꯃ ꯂꯧ ꯍꯥꯏꯌꯦꯕ ꯑꯦ ꯅꯪ ꯂꯩ ꯅꯪꯒꯤ ꯂꯩꯔꯤꯁꯤꯗꯤꯒ ꯑꯩꯒꯤꯗ ꯍꯥꯜꯅꯁꯤꯦꯟꯁꯦ ꯍꯥꯏꯌꯦꯦ
ꯑꯗꯨꯗꯣ ꯇꯥꯏꯔꯗꯤ ꯐ ꯑꯗꯨꯕ ꯏꯁꯇꯤꯟꯗꯣ ꯃꯄꯥꯟ ꯃꯄꯥꯟ ꯊꯣꯛꯀꯥꯟꯗ ꯄꯥꯏꯒꯗꯕ
ꯎꯝ
ꯆꯤꯟꯒꯗꯕ ꯅꯨꯄꯥ ꯑꯣꯏꯕꯅꯤꯅ ꯑꯁ ꯅꯨ ꯅꯨꯄꯤ ꯑꯣꯏꯔꯗꯤꯗꯣ ꯑꯣꯏꯔꯗꯤ ꯑꯩꯈꯣꯏꯗꯣ ꯑꯁ ꯂꯣꯏ ꯇꯜꯂꯅꯤ ꯑꯗꯨꯗꯣ
ꯎꯝ
ꯍꯥꯏꯗꯤ ꯀꯥꯞꯔꯒ ꯂꯩꯔꯅꯤ ꯑꯗꯨꯗ ꯊꯣꯛꯄꯣ ꯊꯣꯛꯔꯗꯤ ꯆꯥꯛ ꯊꯤꯔꯀꯥꯟꯗ ꯑꯗꯨꯗꯨ
ꯑ ꯃꯍꯤꯗꯤ ꯑ ꯈ꯭ꯋꯥꯏ ꯄꯥꯝꯗꯦ ꯄꯤꯝꯄꯜꯁ ꯑꯣꯏꯔꯗꯤ ꯈꯤꯇꯪ ꯐꯥꯏꯌꯦꯕ
ꯑꯩꯗꯤ ꯎꯝ ꯑꯩꯒꯤ ꯃꯇꯣꯟ ꯃꯇꯣꯟꯗ ꯊꯣꯛ ꯄ ꯍꯥꯎꯔꯦ ꯃꯍꯤꯡꯒꯥ ꯃꯍꯤꯡ ꯅꯠꯇ꯭ꯔꯥ ꯈꯪꯗꯦ ꯑꯩꯒꯤꯗꯣ
ꯎꯝ ꯗꯦꯔꯦꯛ ꯑꯦꯖ
ꯁꯟꯕꯔꯟ ꯑꯣꯏꯕ꯭ꯔꯥ ꯁꯟ ꯕꯥꯔꯟ ꯑꯣꯏꯔꯗꯤꯀꯣ ꯑꯗꯨꯝ ꯊꯣꯛꯄꯅꯦ ꯟꯖꯤꯅ ꯑꯗꯨꯁꯨ ꯑꯗꯨꯝ ꯊꯣꯛꯑꯦ ꯃꯍꯌꯦꯡ ꯃꯥꯟꯕ ꯃꯥꯒꯤꯗꯣ
ꯎꯝ ꯑꯗꯣ ꯐꯔꯦ ꯍꯣꯔꯦꯟ ꯇꯧꯔꯁꯤ ꯂꯣꯏꯔꯅꯤ ꯕ